ꯍꯜꯂꯣ
ꯍꯣꯏ ꯍꯜꯂꯣ ꯇꯥꯕ꯭ꯔꯣ
ꯑꯥꯎ ꯇꯥꯏꯌꯦ
ꯍꯧꯖꯤꯛꯀꯤꯗꯣ ꯑꯩ ꯀꯣꯜ ꯇꯧꯔꯒ ꯑꯩꯒꯤ ꯏꯁꯀ꯭ꯔꯤꯟꯗꯣ ꯑꯃꯝꯐꯥꯎ ꯆꯠꯇꯕꯀꯣ
ꯎꯝ
ꯑꯗꯨꯗ ꯅꯪ ꯍꯦꯜꯂꯣ ꯍꯥꯏ ꯀꯥꯟꯗ ꯑꯃꯨꯛꯀ ꯇꯥꯕꯒꯤ ꯄꯥꯈꯠꯄꯅꯤ
ꯑꯣ
ꯊꯕꯛ ꯂꯩꯇ꯭ꯔꯕꯣ ꯉꯁꯤꯗꯤ
ꯊꯕꯛ ꯂꯩꯇꯦ ꯑꯁꯤ ꯍꯧꯖꯤꯛꯇꯤ ꯅꯡꯕꯨ ꯐꯣꯟ ꯇꯧꯔꯒ ꯆꯟꯗꯣꯟ ꯇꯩꯒꯦ
ꯌꯥ ꯆꯥꯟꯗꯣꯟ ꯇꯩꯔꯒ ꯀꯔꯤ ꯀꯥꯟꯅꯕ ꯂꯩꯒꯦ
ꯒ꯭ꯂꯣ ꯏꯁꯀꯤꯟ ꯑꯣꯏꯅ
ꯆꯟꯗꯣꯟ ꯍꯥꯏꯁꯦ ꯑꯆꯧꯕꯗꯔꯣ ꯅꯠꯇ꯭ꯔꯒ ꯃꯆꯥ ꯄꯇ꯭ꯔꯨ ꯈꯔꯥ ꯀꯩꯅꯣ ꯄꯔ ꯗꯥ ꯇꯕꯗꯨꯔꯣ
ꯅꯠꯇꯦ ꯍꯦ ꯏꯁꯀꯤꯟ ꯒ꯭ꯂꯣꯒꯤ ꯆꯟꯗ
ꯑꯣ ꯈꯉ ꯈꯒ ꯑꯗꯨ ꯑꯩꯈꯣꯏꯗꯤ ꯂꯧꯒꯨꯝꯕ ꯆꯠꯂꯝꯗꯥꯏꯗ ꯇꯩꯌꯦ
ꯎꯝ ꯑꯩꯈꯣꯌꯁꯨ ꯇꯩꯌꯦꯗꯥ ꯂꯣꯏꯆꯠꯄꯗ ꯑꯗꯣ ꯀꯣꯏꯔꯣꯖꯦ ꯍꯧꯖꯤꯛ ꯐ꯭ꯔꯤꯗ ꯂꯩꯕꯅꯤ ꯅꯥ ꯉꯁꯤꯁꯦ
ꯊꯕꯛ ꯂꯩꯇꯦꯅ ꯄꯡ ꯇꯦꯁꯦꯂꯥ ꯂꯥꯁꯇꯥ ꯀ꯭ꯔꯦꯛ ꯆꯠꯂꯗꯤ ꯐꯖꯅꯤ
ꯆꯂꯣꯏ
ꯑꯩꯈꯣꯏꯗꯤ ꯃꯩ ꯇꯥꯕꯗ ꯁꯥꯒꯣꯟꯐꯥꯎ ꯇꯥꯗꯦ ꯇꯥꯕ ꯍꯣꯏ ꯅꯨꯄꯥꯁꯤꯡꯅꯤꯀꯣ ꯃꯥꯏ ꯇꯥꯕꯗ ꯁꯥꯕꯣꯟꯐꯥꯎ ꯄꯥꯏꯗꯕ
ꯑꯗꯨꯗꯤ ꯀꯃꯥꯏꯟ ꯇꯧꯔꯤꯕꯥ
ꯍꯧꯒꯠꯂꯦ ꯁꯣꯔ ꯍꯣꯜꯂꯦ ꯍꯤꯡꯂꯤꯒꯦ ꯂꯣꯏꯔꯦ
ꯁꯀ ꯀꯁꯤ ꯗꯔꯀꯥꯔ ꯇꯥꯗꯦ
ꯏꯃꯥꯅꯕꯤ ꯇꯨꯡꯒꯔꯦ
ꯃꯃꯤꯠ ꯈꯔ ꯐꯩ ꯍꯥꯏꯔꯒ ꯃꯩꯁꯨ ꯂꯥꯛꯇꯦ ꯍꯞꯇꯥꯗ ꯅꯨꯃꯤꯠ ꯅꯤꯅꯤꯒꯨꯝꯕꯗꯤ ꯅꯨꯃꯤꯠ ꯐꯥ ꯐꯔꯝꯒꯅꯤ ꯋꯥꯟ ꯋꯤꯛꯇ ꯐꯥꯏꯞ ꯗꯦꯁ ꯀꯕꯗꯤ ꯑꯣ
ꯄꯨꯡꯃꯥꯝ ꯃꯝꯔꯒꯀꯣ
ꯎꯝ
ꯅꯣꯡ ꯌꯥꯝ ꯀꯟꯅ ꯆꯨꯗꯕꯤꯗ ꯅꯟ ꯏꯁꯇꯣꯛ ꯑꯦꯗꯨꯃꯥꯏꯟ ꯇꯥꯕꯗꯣ ꯍꯣꯏ ꯊꯕꯛ ꯁꯨꯅꯤꯡꯗꯕꯒꯤꯗꯤ ꯌꯥꯝ ꯅꯨꯡꯉꯥꯏꯔꯦ ꯑꯗꯨ ꯑꯣꯏꯔꯁꯨ ꯊꯕꯛ ꯁꯨꯕꯁꯤꯡꯒꯤꯗꯤ ꯈꯔ ꯋꯥꯏꯗꯅ ꯃ ꯐꯥꯇꯕ ꯍꯥꯏꯁꯤ ꯑꯗꯨ ꯅꯡ ꯀꯣꯂꯦꯖꯁꯤ ꯀꯃꯥꯏꯅ ꯇꯧꯕ ꯂꯣꯏꯔꯕꯣ
ꯆꯠꯊꯔꯤ
ꯑꯦ ꯑꯦꯛꯖꯥꯝꯗꯤ ꯀꯃꯥꯏꯅ ꯇꯧꯗꯕ ꯅꯡ ꯑꯥ ꯂꯩꯔꯒ
ꯇꯧꯔꯨ ꯒꯅꯤ
ꯄꯩꯁꯥꯒꯤ ꯑꯦꯛꯖꯥꯝ ꯑꯣꯏꯗꯣꯏꯔꯣ ꯅꯡꯒꯤꯗꯣ ꯃꯥꯉꯥꯏ ꯄꯣꯠꯖꯦꯛꯇ ꯂꯩꯔꯤꯉꯩꯗꯗꯤ ꯌꯨꯝ ꯆꯠꯅꯤꯡꯕꯒꯤꯅꯦꯕ ꯑꯦꯛꯖꯥꯝ ꯑꯦꯛꯖꯥꯝ
ꯅꯠꯇꯦ ꯃꯤꯉꯣꯟꯗ ꯄꯩꯁꯥ ꯄꯤꯗꯧꯖꯔꯣ ꯑꯩꯅ ꯇꯧꯕꯅ ꯐꯩꯗꯅ ꯂꯨꯀꯥꯅꯗꯥꯗꯤ
ꯍꯣꯏꯅꯦ ꯊꯕꯛ ꯂꯩꯔꯒꯗꯤ ꯆꯠꯇ꯭ꯔꯁꯨ ꯌꯥꯏ ꯍꯥꯏꯕ ꯋꯥꯅꯤꯗ ꯃꯇꯝ
ꯏꯁ
ꯒꯥꯏꯂꯦꯟ ꯃꯥꯗꯔꯈꯣꯏ ꯂꯩꯔꯤ ꯁꯤꯗꯤ
ꯐꯤꯗ ꯂꯦꯜꯂꯤ ꯗꯨꯕꯨ ꯑꯩꯁꯨ ꯃꯣꯏꯗ
ꯃꯣꯏꯗꯤ ꯅꯪꯕꯨ ꯆꯥꯍꯟꯅꯤꯡꯗꯤꯌꯦ
ꯍꯧꯖꯤꯛꯁꯨ ꯂꯥꯛꯑꯣ ꯍꯧꯖꯤꯛ ꯊꯣꯛꯂꯛꯑꯀꯥꯟꯗ ꯃꯣꯏ ꯌꯨꯝꯗ ꯗꯥꯏꯔꯦꯛ ꯂꯥꯛꯑꯣ ꯍꯥꯏꯔꯤꯅꯦ ꯍꯧꯖꯤꯛ ꯌꯨꯝꯗ ꯂꯥꯛꯇꯕꯤꯗ ꯃꯣꯏꯗ ꯎꯝ
ꯌꯨꯝꯗꯨꯁꯨ ꯑꯃꯨꯛ ꯁꯦꯝꯒꯠꯂꯕ
ꯅꯦꯛꯁ ꯏꯌꯥꯔ ꯁꯦꯝꯒꯜꯂꯅꯤ ꯍꯥꯏꯕꯅꯤ
ꯅꯣꯏ ꯐꯥꯗꯔꯈꯣꯅ ꯑꯣꯏꯅ ꯇꯧꯒꯗꯧ ꯃꯥꯜꯂꯦꯀꯣ
ꯎꯝ
ꯐꯒꯤ ꯐꯒꯤ ꯅꯣꯏ ꯐꯗꯔꯗꯣ ꯑꯩ ꯃꯁꯥꯛ ꯈꯪ ꯗꯣꯏꯗꯤ ꯑꯝꯐꯧ ꯎꯗꯔꯤ ꯅꯪ ꯐꯥꯗꯔ ꯎ ꯐꯥꯗꯔꯗꯣ ꯃꯁꯛ ꯈꯪꯗ꯭ꯔꯤ ꯍꯥꯏꯕ ꯑꯩ
ꯑꯦ ꯅꯍꯥꯟ ꯎꯗ꯭ꯔꯣ
ꯀꯝꯀꯥꯜ ꯎꯗꯣꯏꯅꯣ ꯑꯩ ꯌꯨꯝꯗꯁꯨ ꯂꯩꯇꯦ ꯑꯩ ꯏꯝꯐꯥꯜꯗ ꯂꯩꯔꯤꯉꯩꯗꯗꯤ ꯂꯥꯛꯑꯦ ꯍꯥꯏ
ꯎꯝ ꯃꯣꯏꯒꯤ ꯆꯨꯟꯗꯣꯟꯁꯦ ꯇꯣꯡꯉꯥꯜꯂꯅꯦ
ꯑꯦ ꯅꯪꯒꯤ ꯅꯠꯇꯔꯣ
ꯅꯠꯇꯦ ꯆꯟꯗꯣꯟ ꯑꯩꯅ ꯍꯧꯖꯤꯛ ꯂꯩꯕ ꯃꯄꯥꯟ ꯊꯣꯛꯑꯒ
ꯗꯦꯜꯂꯤꯗꯨꯔꯣ ꯕꯦꯡ꯭ꯒꯂꯔꯣꯗꯔꯣ
ꯍꯥ
ꯏꯟꯗꯤꯌꯥꯗ
ꯃꯌꯥꯡ ꯃꯔꯛꯇ ꯂꯩꯕ꯭ꯔꯣ ꯅꯠꯇ꯭ꯔꯒ ꯂꯣꯀꯦꯜꯒꯤ ꯃꯐꯝꯗ ꯂꯩꯕꯔꯣ
ꯀꯣꯅꯥ ꯍꯥꯏꯃꯤꯒꯤꯀꯣ
ꯎꯝ
ꯀꯣꯅ ꯍꯥꯏꯕꯤꯒꯦ
ꯍꯣꯏꯅꯦ ꯍꯣꯏꯅꯦ
ꯍꯧꯖꯤꯛ ꯍꯥꯏꯅꯕ ꯕꯤꯠ ꯂꯩꯇꯦ ꯍꯥꯏꯕꯤꯔꯗꯤ ꯅꯪ ꯂꯥꯛꯀꯅꯤꯕ ꯍꯥꯏꯅꯤꯡꯗꯦꯕ
ꯐꯖꯅ ꯇꯥꯗꯤꯌꯦ ꯅꯪꯒꯤ ꯅꯦꯋꯥꯛ ꯑꯗꯣ ꯑꯩꯒꯤ ꯅꯦꯋꯥꯛꯇꯤ ꯐꯥꯏꯚ ꯖꯤ ꯀꯥꯔꯤꯌꯦ
ꯑꯩꯖꯨꯞ
ꯑꯩ ꯍꯥꯏꯕꯗꯤ ꯇꯁꯦꯡ ꯇꯥꯕ꯭ꯔꯣ
ꯅꯪꯕꯨ ꯋꯥꯔꯤ ꯁꯥꯟꯅꯔꯤꯀꯥꯟꯗ ꯑꯩꯒꯤ ꯆꯟꯗꯣꯟꯉꯩꯁꯦ ꯐꯨꯔꯤꯠꯇ ꯂꯣꯏ ꯀꯥꯞꯊꯣꯛꯈ꯭ꯔꯦ
ꯇꯥꯗ꯭ꯔꯕꯣ
ꯇꯥꯕ꯭ꯔꯣ
ꯇꯥꯔꯦ ꯇꯥꯔꯦ ꯇꯥꯔꯦ
ꯆꯟꯗꯣꯟ ꯃꯦꯠꯂꯤꯉꯩꯗ ꯅꯪꯕꯨ ꯐꯣꯟ ꯇꯧꯕꯗꯅꯦ
ꯎꯝ ꯅꯦꯠꯋꯥꯛꯁꯨ ꯃꯥꯡꯂꯕ
ꯐꯨꯔꯤꯠꯇꯥ ꯂꯣꯏꯅ ꯀꯥꯞꯁꯟꯅꯤꯡꯂꯦꯕ
ꯏꯁꯄ꯭ꯔꯦꯔꯣ ꯅꯠꯇ꯭ꯔꯒ ꯀꯩꯅꯣ ꯅꯠꯇꯦ ꯅꯪ ꯆꯟꯗꯣꯟ ꯇꯩꯅꯅꯕꯒꯤꯗꯣ ꯀꯩꯅꯣ
ꯃꯍꯤ ꯊꯣꯛꯍꯜꯂꯒꯥ ꯇꯩꯗꯣꯏꯔꯣ
ꯑꯧ
ꯎꯝ ꯀꯩꯅꯣꯒꯤ ꯇꯥꯏꯞꯇ ꯐꯥꯎꯟꯗꯦꯁꯟꯒꯤ ꯇꯥꯏꯞ